ꯍꯜꯂꯣ ꯑ ꯒꯨꯗ ꯃꯣꯔꯅꯤꯡ ꯅꯨꯡꯉꯥꯏꯔꯤꯕ ꯍꯧꯒꯠ꯭ꯔꯕꯣ ꯍ ꯆꯗ꯭ꯔꯤꯌꯦꯦ ꯑꯣ ꯑꯩꯒꯤ ꯑꯗꯨꯨꯝ ꯍꯧꯖꯤꯛꯅ ꯑꯗꯨꯒ ꯑꯗꯨꯒ ꯋꯥꯁꯔꯨꯝ ꯆꯠꯄ ꯂꯣꯏꯔꯒ ꯑꯗꯨꯝ ꯂꯩꯔꯤꯌꯦ
ꯑ ꯌꯨꯝꯗ ꯂꯩꯕ꯭ꯔꯥ
ꯎꯝ ꯏꯝꯐꯥꯜꯗ ꯂꯩꯌꯦꯦ
ꯑꯣ
ꯌꯨꯝꯗ ꯂꯩꯔꯗꯤ ꯑꯁ ꯇꯨꯝꯕ ꯌꯥꯔꯔꯣꯏ
ꯀ꯭ꯂꯥꯁ ꯂꯣꯏꯕꯗ ꯉꯥꯏꯔꯦ ꯀ꯭ꯂꯥꯁ ꯂꯣꯏꯔꯒ ꯔꯨꯝꯗ ꯆꯪꯉꯒ ꯄꯣꯊꯥꯔꯛꯝꯕꯅꯦ
ꯑꯁ ꯅꯣꯏ ꯀ꯭ꯂꯥꯁ ꯌꯦꯡꯒꯟꯕ ꯃꯥꯜꯂꯦ ꯀꯣ
ꯎꯝ ꯐꯥꯏꯚ ꯊꯥꯔꯇꯤ ꯐꯥꯏꯚꯇ ꯍꯧꯒꯠꯂꯦ ꯑꯗꯨꯒ ꯐꯥꯏꯚꯇ ꯍꯧꯒꯠꯂꯒ ꯁꯤꯛꯁ ꯁꯤꯛꯁ ꯊꯥꯔꯇꯤꯗ ꯁꯤꯛꯁ ꯐꯣꯔꯇꯤ ꯐꯥꯏꯚ ꯀ꯭ꯂꯥꯁ ꯍꯧꯔꯅꯤ
ꯎꯝ ꯌꯥꯏꯍꯦ ꯑꯩꯗꯤ ꯍꯧꯒꯠꯄ ꯉꯝꯃꯔꯣꯏ ꯁꯦ ꯣꯜ ꯃ ꯣꯜ ꯃ ꯃꯇꯝ ꯑꯣꯏꯕꯒꯤꯀꯣ ꯇꯨꯝꯕ ꯆꯥꯕ ꯃꯇꯝꯗꯣ ꯌꯥꯗ꯭ꯔꯦ ꯂꯣꯏꯅ ꯆꯦꯟꯖ ꯑꯣꯏꯈ꯭ꯔꯦꯔꯤꯕ ꯅꯍꯥꯟꯗꯒꯤ ꯍꯥꯏꯁꯤꯔꯥ ꯕꯣ ꯗꯕ ꯃꯇꯝꯗꯗꯤ ꯉꯟꯅ ꯆꯥꯕ ꯉꯟꯅ ꯇꯨꯝꯕ ꯇꯧꯏꯕꯣ ꯂꯩꯕ ꯃꯇꯝ ꯀ ꯇꯨꯝꯕ ꯆꯥꯕ ꯇꯥꯏꯃꯤꯡꯗ ꯂꯣꯏ ꯆꯦꯟꯖ ꯇꯧꯈ꯭ꯔꯦ
ꯑ
ꯅꯪꯗꯤ ꯀ꯭ꯔꯤ ꯀꯔꯤ ꯍꯣꯠꯅꯔꯒ ꯂꯩꯕ꯭ꯔꯥ
ꯑꯩ ꯀꯩꯁꯨꯨꯝ ꯍꯣꯠꯅꯗꯗ ꯁꯨꯝ ꯑꯉꯥꯡꯁꯤꯡꯒꯤ ꯅꯣꯚꯤ ꯂꯛꯑꯒ ꯁꯥꯏꯅꯤꯒꯤ ꯀꯣꯆꯤꯡ ꯁꯦꯟꯇꯔꯗ ꯌꯥꯎꯔꯤꯌꯦ
ꯑꯣ ꯑꯣ ꯑꯣ ꯑꯣ ꯑ ꯌꯥꯝ ꯐꯩꯅ
ꯑꯗꯨ ꯑꯗꯨꯒꯤꯅꯅꯦ ꯑꯩꯈꯣꯏꯅ ꯄꯨꯡ ꯃꯉꯥꯗ ꯍꯧꯒꯠꯂꯒ ꯑꯉꯥꯡꯁꯦ
ꯑꯣ ꯑꯁ ꯑꯉꯥꯡꯁꯤꯡꯕꯨꯣ ꯑꯗꯨꯝ ꯁꯦꯕꯥ ꯇꯧꯁꯦ ꯌꯥꯝ ꯐꯕꯅꯦ ꯕ꯭ꯂꯦꯁꯤꯡꯅꯤꯅꯦ
ꯎꯝ
ꯀꯦꯝ ꯀꯩꯦ ꯑꯗꯨꯒꯨꯝꯕ ꯊꯕꯛ ꯂꯩꯔꯒ ꯇꯧꯕ ꯐꯪꯕꯁꯦ ꯌꯥꯝ ꯐꯩꯌꯦ ꯑꯩꯣꯏꯗꯤ ꯑꯗꯨꯝ ꯐꯔꯤꯗ ꯂꯩꯕꯒꯤ ꯕꯣꯔꯤꯡ ꯆꯨꯈ꯭ꯔꯦ
ꯇꯣꯅꯤꯡ ꯉꯥꯏꯁꯨ ꯂꯩꯥꯏꯇꯦ ꯎꯝ ꯂꯥꯁ ꯏꯌꯥꯔꯅ ꯒ꯭ꯔꯦꯖꯨꯑꯦꯁꯟ ꯂꯣꯏꯕꯀꯣ ꯑꯗꯨꯒ ꯀ꯭ꯔꯤꯂꯥꯥꯁꯦ ꯄ꯭ꯔꯥꯏꯃꯔꯤ ꯇꯤꯆꯔ ꯆꯦꯁꯀꯤꯗꯣ
ꯑ
ꯑꯗꯨ ꯇ꯭ꯔꯦꯅꯤꯡ ꯆꯠꯂꯒ ꯂꯩꯕ ꯑꯗꯨꯒꯤ
ꯊꯥꯀꯤꯦꯅꯣ ꯇ꯭ꯔꯅꯤꯡꯕ
ꯁꯤꯛꯁ ꯃꯟꯊꯀꯤ ꯀꯣꯔꯁꯇ ꯑꯗꯨ ꯌꯥꯎꯕ
ꯣ ꯀꯕ꯭ꯔ ꯆꯅ
ꯎꯝ
ꯀꯔꯗ ꯌꯥꯎꯅ
ꯎꯝ ꯁꯤ ꯋꯥꯡꯈꯩꯗ ꯁꯤ ꯑ ꯌꯥꯝ ꯄꯜꯂꯤꯗ ꯀꯣ
ꯑꯥ
ꯑꯗꯨꯗꯥ ꯌꯥꯎꯕ ꯍꯥꯏꯕꯗꯤ ꯃꯣꯏꯗꯤ ꯎꯝ ꯑꯩꯈꯣꯏꯅꯥ ꯀ꯭ꯂꯥꯁꯇꯣ ꯂꯧꯅꯤꯡꯕ ꯃꯇꯝꯗ ꯑꯗꯨꯝ ꯂꯩꯌꯦꯕ ꯑꯗ ꯑꯩꯈꯣꯏꯅ ꯅꯨꯡꯇꯤꯒꯤ ꯆꯠꯅꯤꯡꯗꯕ ꯃꯐꯝꯗꯣ ꯂꯥꯞꯄ ꯍꯥꯏꯗꯤ ꯅꯨꯡꯇꯤꯒꯤ ꯆꯠꯂꯗꯤ ꯒꯥꯔꯤ ꯚꯔꯥꯗꯣ ꯍꯟꯗ꯭ꯔꯦꯠꯀꯨꯝꯕ ꯑꯗꯨꯒ ꯑꯩꯈꯣꯏꯅ ꯆꯥꯛ ꯂꯥ ꯑꯗꯨꯝ ꯆꯥꯛ ꯆꯥꯕꯝꯗ ꯅꯨꯡꯇꯤꯒꯤ ꯍꯟꯗ꯭ꯔꯦꯠ ꯍꯦꯜꯂꯤꯕ ꯆꯠꯄꯗꯣ ꯑꯗꯨꯒꯤ ꯑꯩꯈꯣꯏꯅ ꯀ꯭ꯂꯥꯁꯇꯣ ꯗꯦꯂꯤ ꯆꯠꯇꯕꯤꯗ ꯑꯗꯨꯝ ꯅꯨꯃꯤꯠ ꯑꯃꯈꯛꯇ ꯀ꯭ꯂꯣꯁ ꯇꯧꯔꯒ ꯆꯠꯄꯀꯣ ꯑꯗꯨꯒꯤ ꯁꯟꯗꯦꯗ ꯑꯩꯅ ꯆꯨꯁ ꯇꯧꯕ ꯑꯗꯨ ꯁꯟꯗꯦ ꯌꯥꯎꯔꯗꯤ ꯑꯃꯨꯛ ꯆꯠꯀꯗꯅꯤ ꯀ꯭ꯂꯥꯁꯇꯣ
ꯎꯝ
ꯍꯧꯖꯤꯠ ꯆꯥꯛ ꯊꯣꯡꯉꯕ
ꯉꯔ ꯑꯩꯗꯤ ꯏꯚꯤꯅꯤꯡꯗꯒꯤ ꯑꯗꯨꯝ ꯃꯣꯔꯅꯤꯡꯒꯤꯁꯨ ꯑꯗꯨꯝ ꯊꯣꯡꯂꯒ ꯂꯩꯕꯅꯦ ꯑꯗꯣ ꯏꯟꯁꯥꯡꯗꯣ ꯁꯥꯍꯟꯕ ꯏꯊꯟꯇ ꯂꯩꯥꯛꯅꯤꯅꯀꯣ ꯆꯥꯛꯇꯣ ꯄꯥꯛ ꯊꯣꯡꯅꯤꯡꯗꯦꯕ ꯏꯚꯤꯅꯤꯡꯗꯒꯤ ꯃꯣꯔꯅꯤꯡꯒꯤꯁꯨ ꯑꯗꯨꯝ ꯄꯨꯟꯅ ꯌꯥꯝꯅ ꯊꯣꯡꯉꯅꯤ
ꯆꯖꯤꯛ ꯆꯥꯕ ꯇꯥꯕꯅꯤꯅꯦ ꯑꯗꯨꯑꯣꯏꯗꯤ
ꯇꯥꯟꯕꯥꯛ ꯍ ꯀꯦ
ꯏꯊꯟ ꯂꯩꯔꯗꯤ ꯑꯗꯨꯅꯦ ꯃꯔꯛꯇ ꯆꯥꯛ ꯏꯟꯁꯥꯡ ꯊꯣꯡꯗꯕꯤꯗ ꯑꯆꯥꯄꯣꯠ ꯑꯣꯏꯅ ꯅꯨꯗꯜꯁꯀꯨꯝꯕ ꯀꯔꯤꯒꯨꯝꯕ ꯂꯩꯔꯒ ꯑꯗꯨꯝ ꯆꯥꯔ ꯂꯣꯏꯁꯤꯟꯕ
ꯊꯥ ꯄꯩꯔꯥ ꯂꯤꯁꯤꯡ ꯂꯤꯁꯤꯡ ꯍꯥꯏ ꯊ꯭ꯔꯤ ꯌꯔꯁꯀꯨꯝꯕꯒꯤ ꯊꯟꯗꯜꯂꯛꯕꯅꯤꯅ ꯅꯨꯗꯜꯁꯅꯦ ꯆꯥꯛꯁꯨ ꯆꯥꯗꯦ ꯑꯗꯨ ꯑꯣꯏꯕꯒꯤ ꯍꯟꯗꯛꯁꯦ ꯑꯁ ꯒꯦꯁꯇ꯭ꯔꯤꯛꯅ ꯑꯩꯉꯣꯟꯗ ꯏꯐꯦꯛ ꯄꯥꯅ ꯍꯧꯦ ꯕꯥ ꯑꯗꯨꯒꯤ ꯆꯥꯗ꯭ꯔꯗꯤ ꯌꯥꯗꯦ ꯀꯩꯇꯧ ꯊꯣꯡꯒ ꯆꯥꯈ꯭ꯔ ꯍꯟꯗꯛꯇꯤ ꯅꯪꯗꯤ ꯑꯗꯨꯝ ꯐꯦꯃꯤꯂꯤꯒ ꯂꯩꯕ꯭ꯔꯥ ꯅꯠꯇ꯭ꯔꯒ ꯊꯟꯗ ꯂꯩꯕ꯭ꯔꯥ ꯑꯣ ꯑꯣ ꯑꯣ ꯑꯣ ꯑꯣ ꯑꯣ ꯑꯗꯨꯗꯤ ꯂꯩꯕ ꯌꯥꯝ ꯅꯨꯡꯉꯥꯏꯔꯝꯅꯦ ꯕꯣꯔꯡꯗꯤ ꯆꯨꯔꯔꯣꯏꯍꯦ
ꯔꯤꯗꯤ ꯆꯣꯗ ꯎꯝ ꯉꯅꯨꯡꯉꯦ ꯅꯨꯄꯤꯒ ꯅꯨꯄꯥ ꯄꯨꯜꯂꯞꯅ ꯂꯩꯃꯤꯟꯅꯕꯅꯤꯅꯀꯣ
ꯎꯝ ꯍ ꯅꯨꯡꯉꯥꯏꯔꯝꯅꯦ
ꯎꯝ ꯅꯨꯡꯉꯥꯏꯦ
ꯍꯣꯏꯗꯤ ꯑꯁ ꯏꯊꯥꯟ ꯏꯁꯥꯟꯗ ꯂꯩꯕꯅꯤꯅ ꯅꯨꯡꯉꯥꯏꯇ꯭ꯔꯦ ꯌꯨꯝ ꯆꯠꯅꯤꯡꯉꯥꯏꯗꯨꯁꯨ ꯌꯨꯝ ꯆꯠꯄꯁꯨ ꯌꯥꯗ꯭ꯔꯦꯔꯦ ꯁꯤꯆꯨꯋꯦꯁꯟ ꯌꯥꯗꯕꯒꯤꯀꯣ
ꯑꯣ ꯔꯣꯠ ꯕ꯭ꯂꯣꯛ ꯇꯧꯔꯤꯔꯕ
ꯔꯣꯠꯇꯇꯤ ꯕ꯭ꯂꯣꯛ ꯇꯧꯗꯦ ꯑꯗꯨꯕꯨ ꯆꯠꯊꯣꯛ ꯆꯠꯁꯤꯟꯗꯦ ꯔꯤꯁꯀꯤ ꯑꯣꯏꯅ ꯇꯝꯕ ꯉꯝꯗꯦ ꯆꯠꯂꯒ ꯑꯩꯣꯏꯒꯤ ꯄꯨꯟꯁꯤ ꯂꯣꯏꯁꯤꯟꯂꯅꯤ ꯌꯨꯝꯁꯨ ꯌꯥꯎꯗꯕꯤꯗ ꯂꯝꯕꯤꯗꯒꯤ ꯁꯤꯔꯗꯤ ꯑꯗꯨꯒꯤ ꯔꯤꯁꯀꯤ ꯑꯣꯏꯕꯗꯨꯗꯤ ꯆꯠꯇ꯭ꯔꯦ ꯚꯤꯀꯦꯁꯟꯒꯨꯝꯕ ꯄꯤꯔꯁꯨ ꯑꯗꯨꯝ ꯆꯠꯇ꯭ꯔꯦ ꯏꯝꯐꯥꯜꯗ ꯑꯗꯨꯝ ꯀꯜꯂꯒ ꯂꯩꯔꯦ
ꯅꯣꯅꯦꯔꯣꯝ ꯁꯥꯏꯠꯅ ꯅꯠꯇ꯭ꯔꯒ ꯈꯄꯨꯝꯔꯣꯝꯗꯅ ꯅꯣꯅꯦꯔꯣꯝꯗ
ꯎꯝ ꯑꯩꯈꯣꯏꯔꯣꯝꯗ ꯈꯔ ꯐꯩꯌꯦ ꯀꯄꯨꯝ ꯁꯥꯏꯅ ꯍꯦꯟꯅ ꯆꯊ ꯃꯥꯦ ꯃ ꯁꯥꯠꯇ
ꯀꯩꯅꯣ ꯀꯔꯤ ꯍꯥꯏꯕ꯭ꯔꯥ ꯖꯎꯗꯪ ꯇꯦꯛ ꯍꯥꯏꯕ꯭ꯔꯥ ꯑꯗꯨ ꯄꯥꯗ ꯕ꯭ꯂꯣꯛ ꯇꯧꯋꯦ ꯍꯥꯏꯗꯥꯏꯅꯦ
ꯍꯣꯏ ꯑꯗꯨ ꯅꯨꯄꯥꯗ ꯔꯣꯠꯇ ꯕ꯭ꯂꯣꯛ ꯇꯧꯕ ꯃꯥꯜꯂꯦ ꯅꯍꯥꯟꯁꯨ ꯃꯤ ꯑꯥ ꯎꯝ ꯈꯥꯄꯨꯝ ꯂꯣꯝꯗꯒꯤ ꯂꯥꯛꯄ ꯄꯦꯁꯦꯟꯖꯔ ꯒꯥꯔꯤꯁꯤꯡꯗꯣ ꯑꯃꯨꯛ ꯆꯠꯍꯟꯗ꯭ꯔꯦ ꯌꯥꯏꯌꯦ ꯑꯃꯨꯛ
ꯑꯥ
ꯍꯟꯕ ꯍꯟꯕ ꯑꯃꯨꯛ ꯍꯥꯏꯋꯦ ꯍꯥꯏ ꯑꯗꯨꯒꯤ ꯑꯩꯈꯣꯏꯔꯣꯝꯗꯤ ꯁ꯭ꯀꯣꯠ ꯄꯤꯔꯗꯤ ꯈꯔ ꯆꯠꯄ ꯌꯥꯏꯌꯦꯕ ꯑꯗꯣ ꯃꯣꯏ ꯈꯨꯄꯨꯡ ꯁꯥꯏꯗꯗꯤ ꯏꯁꯀꯣꯠ ꯄꯤꯔꯁꯨ ꯏꯁꯀꯣꯠ ꯀꯦꯜꯁꯨ ꯇꯧꯕ ꯉꯝꯗꯔꯕ ꯃꯥꯜꯂꯦ
ꯇꯧꯕꯗꯤ ꯃꯣꯏꯒꯤ ꯑꯁꯤ ꯃꯣꯏꯒꯤ ꯈꯨꯟ ꯌꯧꯐꯝꯗ ꯀꯨꯀꯤꯒꯤ ꯈꯨꯟ ꯂꯩꯕꯅꯦꯕ
ꯎꯝ ꯎꯝ ꯍꯣꯏ ꯁꯤꯒꯨꯝꯕ ꯋꯥꯁꯦ ꯍꯥꯏꯗꯤ ꯍꯥꯏꯒꯅꯨ ꯍꯥꯏꯕꯅꯦ ꯏꯕꯥꯏꯅꯤ ꯍꯥꯏꯈ꯭ꯔꯦ ꯑꯩꯁꯨ ꯀꯥꯎꯊꯣꯛꯄ ꯍꯥꯏꯈ꯭ꯔꯦ ꯃꯤ ꯑꯃꯁꯦ ꯁꯨꯏꯔꯟꯁꯦ ꯁꯤꯒꯨꯝꯕꯁꯦ ꯍꯥꯏꯕ ꯌꯥꯔꯗꯤ ꯋꯥꯔꯤꯁꯦ ꯀꯌꯥꯝ ꯅꯨꯡꯉꯥꯏꯒꯅꯤꯗ
ꯊꯝꯃꯦ ꯍꯥꯏꯈ꯭ꯔꯦ ꯑꯗꯨꯕꯨ ꯃꯣꯏꯅ ꯁꯨ ꯀꯣꯛꯄꯤꯒꯅꯤ ꯍꯨꯝ ꯍꯨꯝ ꯍꯨꯝ
ꯈꯪꯗꯕꯒꯤꯅꯦꯗ ꯋꯥꯔꯤꯗ ꯁꯨꯝ ꯆꯣꯛ ꯊꯣꯛꯂꯛꯄꯅꯤꯅ
ꯎꯨ ꯅꯠꯇꯦꯕ
ꯋꯥꯅꯦ
ꯋꯥꯔꯤꯗꯣ ꯁꯦꯁ ꯎꯝ ꯍꯨꯝ ꯍꯨꯝ ꯍꯔꯦ ꯍꯔꯦ
ꯅꯣꯅꯦꯒꯤ ꯃꯐꯝꯗꯣ ꯅꯨꯡꯉꯥꯏꯗꯧ ꯃꯥꯜꯂꯦ ꯑꯃꯔꯛ ꯐꯥꯎ ꯆꯠꯇ꯭ꯔꯤ ꯑꯗꯨ ꯑꯦꯔꯤꯌꯥꯗ
ꯑꯣ ꯅꯪꯒꯤ ꯑꯦꯔꯤꯌꯥꯁꯦ ꯑꯥ ꯀꯗꯥꯥꯏꯋꯥꯏꯗꯒꯤ ꯑꯦꯔꯤꯌꯥ ꯑꯣꯏꯕ꯭ꯔꯥ
ꯑꯩꯈꯣꯏꯒꯤ ꯑꯦꯔꯤꯌꯥ ꯑꯩꯈꯣꯏꯒꯤ ꯑꯦꯔꯤꯌꯥꯁꯤꯅ ꯑꯁꯤ ꯀꯛꯆꯤꯡ ꯑꯦꯔꯤꯌꯥꯔꯣꯝꯗꯅꯦꯕ ꯑꯥ ꯃꯅꯨꯡ ꯃꯛ ꯀꯩꯅꯣ ꯆꯠꯈꯤꯕꯅꯤꯗ
ꯑꯁ ꯑꯗꯨ ꯅꯣꯏ ꯅꯣꯏ ꯈꯨꯟ ꯁꯥꯏꯗꯇꯗꯤ ꯀꯔꯤꯔꯥ ꯍꯟꯗꯛ ꯈꯨꯝꯗ꯭ꯣꯔꯛꯄꯤ ꯍꯥꯏꯕꯗꯨꯔꯥ ꯑꯗꯨ ꯂꯩꯔꯝꯒꯅꯤ
ꯂꯩꯔꯝ ꯂꯩꯔꯝꯒꯅꯤ ꯍꯟꯗꯛ ꯁꯕ ꯑꯍꯥꯟꯕ ꯍꯧꯔꯛꯄꯒꯤꯗꯣ ꯍꯦꯛꯅꯩ ꯑꯗꯨꯕꯨ ꯑꯅꯤꯔꯛꯁꯨ ꯍꯧꯖꯤꯛ ꯁꯦꯀꯦꯟ ꯇ꯭ꯔꯟ ꯁꯦꯀꯦꯟ ꯁꯦꯀꯦꯟ ꯇ꯭ꯔꯟ ꯍꯧꯕꯒꯤ ꯃꯇꯝꯅꯤꯅꯦꯕ
ꯑꯂꯥ ꯑꯩꯗꯤ ꯆꯅꯤꯡꯉꯦ ꯑꯗꯨ ꯏꯝꯐꯥꯜꯗ ꯌꯣꯟꯕ ꯎꯗꯦꯗꯨ ꯃꯗꯨ
ꯑ ꯆꯥꯗꯤ ꯆ ꯆꯥ ꯆꯥꯟꯅꯗꯕꯅꯦ
ꯑꯗꯨꯅꯦ ꯍꯥꯎꯋꯦ ꯆꯍꯤ ꯂꯥꯁꯠ ꯌꯦꯔꯗꯔ ꯂꯥꯁꯠ ꯌꯦꯔꯗ ꯑꯩ ꯆꯩꯔꯥꯛ ꯆꯤꯡ ꯆꯠꯄ ꯃꯇꯝꯗ ꯏꯆꯦꯈꯣꯏꯒ ꯆꯠꯄ ꯃꯇꯝꯗ ꯍꯧꯕꯗꯣ ꯎꯕ ꯁꯤꯛꯁ ꯄꯤꯁ ꯑꯣꯏꯔꯝꯅꯤ ꯁꯤꯛꯁ ꯄꯤꯁ ꯁꯦꯚꯦꯟ ꯄꯤꯁ ꯈꯛꯇ ꯍꯧꯕ ꯑꯗꯨ ꯂꯧꯔꯒ ꯏꯆꯦꯅ ꯐ꯭ꯔꯥꯏ ꯇꯧ ꯎꯝ ꯑꯥ ꯈꯨꯍꯥꯎꯗꯨ
ꯀꯩꯅꯣ ꯑꯩꯈꯣꯏ ꯌꯦꯟ ꯌꯦꯟꯒ ꯑꯣꯛꯀ ꯊꯣꯡꯕꯁꯨ ꯍꯥꯎꯕꯅꯦ
ꯍꯥꯎꯔꯝꯒꯅꯤ ꯑꯩ ꯑꯗꯨꯗꯒꯤ ꯃꯍꯥꯎꯗꯨ ꯈꯪꯕꯗꯤ ꯑꯩꯗꯣ ꯌꯥꯝꯆꯅꯤꯡꯕ ꯑꯩꯈꯣꯏ ꯁ꯭ꯥꯏꯗꯗꯤ ꯍꯧꯗꯦꯕ ꯑꯗꯨꯒꯨꯝꯕ ꯃꯗꯨꯣ ꯑꯗꯨꯒꯤ ꯈꯣꯏ ꯁꯥꯏꯗ ꯗꯗꯤ ꯀ꯭ꯔꯤꯔꯥ ꯋꯥꯏꯠ ꯀꯨꯝꯕ ꯎꯝ ꯋꯨꯗꯁ ꯇꯒꯨꯝꯕ ꯄꯥꯟꯕꯒꯨꯝꯕꯗ ꯑꯗꯨ ꯈꯛꯇꯅꯦꯕ ꯑꯗꯨꯒꯨꯝꯕꯗꯨ ꯂꯩ ꯇꯦ ꯑꯗꯨꯒꯤ ꯑꯥ ꯌꯥꯝ ꯆꯥꯅꯤꯡꯉꯦ
ꯍꯝꯎꯝ ꯑꯥ ꯆꯠꯅꯦ ꯁ꯭ꯋꯥꯏꯗꯁꯨ ꯍꯥꯎꯋꯦ ꯍꯟꯗꯛ ꯕꯤꯗꯤꯑꯣ ꯌꯥꯝ ꯊꯒꯠ ꯂꯛꯈꯤ ꯕꯅꯦ
ꯑꯗꯨꯅꯦ ꯑꯩꯗꯣ ꯐꯦꯁꯕꯨꯛꯇ ꯌꯦꯡꯂꯒ ꯀ꯭ꯔꯤꯅꯣ ꯌꯥꯝ ꯆꯥꯅꯤꯡꯉ ꯂꯩꯈ꯭ꯔꯝꯕꯅꯦ
ꯑꯍꯥ ꯑꯩꯐꯥꯎ ꯆꯥꯕ ꯐꯪꯗꯦ
ꯑꯦꯗꯨꯂ ꯑꯣꯏꯔꯁꯨ ꯅꯪꯗꯤ ꯌꯨꯝ ꯆꯠꯄ ꯃꯇꯝꯗ ꯗꯨꯝ ꯃꯔꯛ ꯃꯔꯛꯇꯤ ꯍꯦꯛꯄ ꯆꯠꯂꯝꯒꯅꯤꯅ
ꯎꯝ
ꯑꯩꯗꯤ ꯍꯦꯛꯁꯨ ꯍꯦꯛꯅꯤꯡꯉꯦ ꯆꯥꯁꯨ ꯆꯥꯕ ꯐꯪꯗꯦ
ꯏꯝꯐꯥꯜ ꯑꯦꯔꯤꯌꯥꯁꯦ ꯃꯤ ꯄꯥꯛ ꯌꯥꯝ ꯆꯥꯟꯅꯗꯕ ꯈꯪꯗꯕ ꯃꯥꯜꯂꯦꯕ ꯗꯨꯒꯨꯝꯕꯗꯣ
ꯍꯣꯏ ꯄꯥꯛ ꯈꯪꯗꯦ ꯑꯈꯣꯏ ꯑꯈꯣꯏ ꯇ꯭ꯔꯥꯏꯕꯦꯜ ꯃꯁꯦꯟ ꯈꯛꯇ ꯈꯪꯉꯦ ꯑꯗꯨꯒ ꯃꯇꯩꯁꯤꯡ ꯈ ꯃꯤ ꯈꯔꯗꯤ ꯈꯪꯕ ꯂꯩꯌꯦ ꯍꯥꯏꯕꯗꯤ ꯆꯤꯡ ꯑꯦꯔꯤꯌꯥꯗ ꯇꯥꯕꯁꯤꯡꯗꯣ ꯑꯗꯨꯃꯣꯏ ꯈꯔ ꯆꯥꯕ ꯃꯥꯜꯂꯦ ꯑꯗꯣ ꯑꯩꯌꯥꯝꯕꯗꯤ ꯆꯥꯗꯦ ꯑꯩꯗꯤ ꯑꯁ ꯌꯥꯝ ꯍꯥꯎꯋꯦ ꯈꯨꯃꯟ ꯂꯝꯄꯥꯛ ꯁꯥꯏꯠꯇ ꯆꯠꯂꯗꯤ ꯑꯥ ꯇꯥꯡꯈꯨꯜꯒꯤ ꯃꯤꯁꯤꯡꯅ ꯄꯨꯔꯛꯑꯒ ꯃꯔꯛ ꯃꯔꯛꯇ ꯌꯣꯜꯂꯤ ꯍꯥꯏꯗꯣ ꯃ ꯂꯝꯄꯥꯛꯇ ꯐꯝ ꯆꯠꯄꯗꯤꯗ ꯊꯥꯔꯇꯤ ꯐꯣꯔꯇꯤ ꯃꯤꯅꯤꯠꯁ ꯆꯪꯒꯅꯤꯕ ꯑꯩꯈꯣꯏꯗꯤ ꯒꯥꯔꯤ ꯂꯩꯇ ꯕꯅꯤꯅ ꯆꯠꯄꯗꯨ ꯋꯥꯕ ꯗꯨꯒ ꯇꯥꯡꯁꯨ ꯇꯥꯡꯉꯦ ꯍꯟꯗ꯭ꯔꯦꯠꯀꯤ ꯈꯖꯤꯛꯇꯪ ꯄꯤꯕꯅꯦꯕ ꯗꯨꯕꯨ ꯂꯩ ꯌꯣꯟꯕ ꯎꯔꯗꯤ ꯂꯩꯔꯒ ꯆꯥꯅꯤꯡꯉꯦ ꯌꯣꯟꯁꯨ ꯌꯣꯟꯗꯦ
ꯍꯥ
ꯍꯟꯗꯛꯁꯦ ꯕꯦꯂꯣꯏꯗꯣ ꯕꯦꯂꯣꯏ ꯎ ꯀꯔꯤꯔꯥ ꯍꯋꯥꯏ ꯑꯁꯥꯡꯕꯗꯣ ꯃꯇꯝ ꯑꯣꯏꯕ ꯑꯁ ꯑꯗꯨ ꯈꯛꯇ ꯆꯥꯕꯒꯤ ꯂꯣꯏ
ꯑꯍ ꯅꯣꯏꯁꯨ ꯕꯦꯂꯣꯏ ꯍꯥꯏꯕ꯭ꯔꯥ ꯑꯗꯨꯗ ꯑꯈꯣꯏꯁꯨ ꯍꯥꯏꯌꯦ
ꯅꯣꯏ ꯄꯥꯏꯇꯦ
ꯕꯦꯂꯣꯏ ꯍꯥꯏꯌꯦꯕ ꯑꯈꯣꯏꯁꯨ ꯑꯗꯨ ꯃꯇꯝꯗꯣ ꯑꯁ ꯍꯟꯗꯛ ꯃꯥꯒꯤ ꯁꯤꯖꯟ ꯑꯣꯏꯔ ꯃꯥꯜꯂꯦ ꯍꯣꯡ ꯅꯁꯨ ꯐꯪꯉꯦ ꯕꯖꯥꯔ ꯆꯠꯂꯗꯤ ꯂꯨꯄꯥ ꯇꯔꯥꯒꯤ ꯇꯔꯥꯒꯤ ꯍꯥꯏꯅ ꯕꯖꯥꯔ ꯆꯠ
ꯃꯟꯕꯒꯤ ꯑꯩꯗꯤ ꯍꯩꯅꯔꯛꯇ꯭ꯔꯦ ꯑꯁꯦꯡꯕ
ꯁꯨꯅꯦ ꯃꯅꯝꯗ ꯍꯩꯅꯔꯛꯇ꯭ꯔꯤꯕ ꯑꯈꯣꯏꯒꯤ ꯂꯣꯀꯦꯜꯒꯤ ꯑꯣꯏꯔꯗꯤ ꯈꯔ
ꯃꯥꯅꯦ ꯃꯥꯅꯦ ꯑꯈꯣꯏꯒꯤ ꯂꯣꯀꯦꯜꯒꯤ ꯑꯃꯥ ꯂꯩꯩꯗꯅ ꯀꯩꯅꯣꯗꯣ ꯑꯗꯨꯅꯗꯤ ꯍꯥꯎ ꯕꯅꯦꯕ ꯁꯤꯡꯖꯨꯒꯨꯝꯕ ꯁꯨꯔꯥ ꯆꯥꯔꯁꯨꯀꯣ ꯑꯁ ꯃꯣꯏꯒꯤ ꯑꯁꯥꯡ ꯑꯁꯥꯡꯕꯗꯨꯗꯤꯅꯦ ꯑꯩ
ꯑꯁ ꯅꯨꯃꯤꯠ ꯑꯃꯒꯨꯝꯕ ꯍꯥꯞꯔꯗꯤ ꯑꯗꯨꯝ ꯃꯊꯟ ꯇꯧ ꯈꯨꯏꯈ꯭ꯔꯅꯤ ꯑꯗꯨꯒꯤ ꯑꯈꯣꯏ ꯂꯣ ꯀꯦꯜꯒꯤ ꯑꯣꯏꯔꯗꯤ ꯀꯨꯝ ꯑꯗꯨꯝ ꯍꯥꯞꯄꯁꯨ ꯀꯟ ꯀꯟ ꯂꯥꯎꯋꯤꯗꯅ ꯁꯤꯡ ꯃꯅꯥꯒ ꯍꯥꯞ ꯂꯒ ꯃꯔꯛ ꯀꯩꯅ ꯁꯤꯡꯖꯨ ꯆꯥꯕꯗꯣ ꯑꯁ ꯍꯥꯎꯕꯅꯤꯍꯦ
ꯑꯗꯣ ꯑꯩꯅ ꯈ꯭ꯋꯥꯏꯗꯩ ꯄꯥꯝꯕ ꯑꯃ ꯂꯩꯌꯦ ꯑ ꯕꯅꯅ ꯐ꯭ꯂꯥꯋꯔꯗꯣ
ꯑꯣ ꯑꯣ
ꯑꯩꯈꯣꯏꯔꯣꯝ ꯁꯥꯏ ꯕꯟꯅꯅꯥ ꯐ꯭ꯂꯥꯋꯔꯒ ꯅꯣꯏꯔꯣꯝ ꯁꯥꯏꯀꯤ ꯕꯟꯅꯅꯥ ꯐ꯭ꯂꯥꯋꯔꯁꯦ ꯌꯥꯝ ꯈꯦꯠꯅꯩ ꯍꯥꯏꯕ ꯕꯟꯅꯅꯥꯁꯨ
ꯑꯣ ꯀꯃꯥꯏ ꯇꯧꯋꯤ ꯅꯣꯏꯒꯤ ꯕꯟꯅꯅꯥ ꯗꯣ
ꯑꯈꯣꯏꯒꯤꯁꯤꯅ ꯅꯣꯏꯒꯤꯅꯦ ꯑꯁꯥꯡ ꯑꯁꯥꯡꯕ ꯑꯣꯏꯗ꯭ꯔ ꯕꯟꯅꯅꯥꯗꯣ
ꯍꯣꯏ ꯑꯁꯥꯡꯕꯁꯨ ꯑꯣꯏꯑꯦ ꯑꯗꯨꯒ ꯇꯦꯟꯕꯁꯨ ꯂꯩꯌꯦ
ꯐ꯭ꯂꯥꯋꯔꯁꯨ ꯌꯥꯝ ꯈꯦꯠꯅꯩ ꯍꯥꯏꯕ
ꯍꯣꯏ ꯁꯥꯡꯕꯁꯨ ꯂꯩꯑ ꯇꯦꯟꯕꯁꯨ ꯂꯩꯑ ꯑꯗꯨꯒ ꯕꯅꯅꯥ ꯕꯅꯅꯥ ꯄ꯭ꯂꯥꯟꯒꯤ ꯃꯅꯨꯡ ꯍꯟꯗꯛꯀꯤꯁꯨ ꯂꯩꯕ ꯂꯩꯌꯦ
ꯑꯗꯨꯅ ꯃꯍꯥꯎꯗꯣ ꯌꯥꯝ ꯈꯦꯠꯅꯕꯅꯦꯕ ꯑꯗꯨ ꯂꯐꯣꯏꯁꯨ ꯃꯉꯥꯏ ꯑꯈꯣꯏꯒꯤꯁꯤꯅꯀꯣ ꯑꯇꯦꯟ ꯇꯦꯟꯕ ꯈꯪꯗꯦ ꯀꯔꯝꯥꯏ ꯀꯔꯝꯕ ꯍꯥꯏꯗꯣꯏꯅꯣ ꯃꯍꯥꯎꯁꯨ ꯌꯥꯝ ꯈꯦꯠꯅꯩ ꯍꯥꯏꯕꯗꯨ ꯅꯣꯏ ꯆꯤꯡ ꯆꯤꯡꯅ ꯍꯧꯕꯒ ꯑꯩꯈꯣꯏ ꯇꯝꯄꯥꯛꯇ ꯍꯧꯕꯒ ꯀꯣ ꯂꯩꯍꯥꯎꯗꯣ ꯃꯥꯟꯅꯗꯕꯅꯤꯅꯦ ꯌꯥꯝ ꯈꯦꯠꯅꯩ ꯍꯥꯏꯕ
ꯑꯗꯣ ꯅꯪꯁꯦ ꯀꯔꯤ ꯇ꯭ꯔꯥꯏ ꯑꯣꯏꯒꯗ꯭ꯔꯥ
ꯆꯣꯊꯦ
ꯑꯣ ꯑꯩꯍꯦ ꯑꯩ ꯉꯁꯤ ꯆꯨꯊꯦꯒ ꯉꯥꯅꯕ ꯑꯍꯥꯟꯕ ꯐꯥꯔꯁ ꯇꯥꯏꯝꯅꯦ ꯍꯥꯏꯕꯗꯤ ꯃꯔꯨꯞꯁꯨ ꯂꯩꯇꯦꯕ ꯃꯔꯤꯡꯒꯨꯝꯕ ꯀꯔꯤ ꯂꯝꯀꯥꯡꯒꯨꯝꯕꯗꯤ ꯂꯩꯌꯦꯕ ꯑꯗꯣ ꯆꯣꯊꯦ ꯑꯂꯥ ꯐꯥꯔꯁ ꯇꯥꯏꯝꯅꯦ ꯌꯥꯝ ꯅꯨꯡꯉꯥꯏꯌꯦ
ꯑꯝ
ꯌꯥꯝ ꯅꯨꯡꯉꯥꯏꯌꯦ ꯇꯥꯏꯝ ꯑꯣꯏꯕꯒꯤ ꯐꯥꯔꯁ ꯇꯥꯏꯝ ꯑꯗꯣ ꯐꯔꯦ ꯅꯪꯁꯨ ꯋꯥꯔꯝꯒꯅꯤ ꯄꯣꯊꯥꯔꯣꯀꯣ ꯑꯗꯨꯝ ꯑꯩꯗꯤ ꯑꯗꯨꯝ ꯇ꯭ꯋꯦꯟꯇꯤ ꯐꯣꯔ ꯑꯋꯥꯔꯁ ꯐ꯭ꯔꯤꯅꯦ ꯀꯣ ꯇꯧꯔꯅꯤꯡꯕꯗ ꯑꯗꯨꯝ ꯇꯧꯔꯛꯎꯕ ꯀꯣ ꯑꯩꯗꯤ ꯇꯥꯥꯛꯁ ꯂꯣꯏꯈ꯭ꯔꯦꯕ ꯑꯗꯨꯒꯤ ꯑ ꯑ ꯐꯔꯦ ꯐꯔꯦ ꯎꯝ ꯎꯝ